ꯍꯜꯂꯣ
ꯍꯜꯂꯣ
ꯑꯣ ꯇꯥꯔꯕꯣ
ꯇꯥꯏꯌꯦ
ꯑꯣ ꯀꯩ ꯇꯧꯔꯝꯃꯤꯅꯣ
ꯍ ꯀꯩꯁꯨ ꯇꯧꯗꯦ ꯁꯨꯝ ꯄꯪꯆꯠ ꯆꯠꯂꯤ ꯅꯪꯗꯤ
ꯑꯩꯁꯨ ꯑꯗꯨꯝ ꯌꯨꯝꯗ ꯂꯩꯌꯦ
ꯑꯣ ꯆꯥꯛ ꯆꯥꯔꯕꯣ
ꯆꯥꯔꯦ ꯅꯪꯗꯤ ꯆꯥꯔꯕꯣ
ꯑꯩ ꯆꯗ꯭ꯔꯤ
ꯆꯥꯛ ꯂꯥꯝꯗꯔꯤꯕꯔꯣ
ꯑꯗꯨꯅ ꯂꯥꯝꯗ꯭ꯔꯤ ꯀꯩ ꯃꯊꯦꯜ ꯆꯥꯔꯒꯦ
ꯑꯁ ꯍꯋꯥꯏ ꯊꯣꯡꯕ ꯆꯥꯔꯦ ꯅꯣꯏ ꯆꯥꯈꯤꯔꯣꯏ ꯆꯥꯈꯤꯔꯣꯏꯗ꯭ꯔꯣ
ꯑ ꯈꯥꯔ ꯋꯥꯂꯤ
ꯎꯝ ꯆꯥꯛ ꯊꯣꯡꯉꯕꯣ
ꯊꯣꯡꯗꯤ ꯊꯣꯡꯈ꯭ꯔꯦ ꯆꯥꯛꯇꯤ ꯊꯣꯡꯈ꯭ꯔꯦ ꯏꯟꯖꯥꯡꯗꯤ ꯉꯔꯥꯡꯒꯤ ꯏꯟꯖꯥꯡ ꯆꯥꯗꯕꯤꯗ
ꯊꯕꯛ ꯆꯤꯟꯕ ꯃꯥꯜꯂꯤꯅꯦ
ꯆꯤꯟꯗꯦꯗ
ꯎꯝ
ꯅꯣꯢ ꯃꯤ ꯀꯌꯥ ꯂꯩꯒꯦ
ꯀꯩꯕ
ꯃꯤ ꯀꯌꯥ ꯂꯩꯒꯦ
ꯃꯤ ꯀꯌꯥ ꯂꯩꯒꯦ ꯍꯥꯏꯔꯣ
ꯍꯣꯏ
ꯑ ꯏꯃꯥꯟꯅꯕꯒ ꯂꯩꯗ
ꯀꯔꯤ ꯍꯥꯢꯕ
ꯏꯃꯥꯟꯅꯕꯒ ꯂꯩꯌꯦ
ꯑꯣ ꯑꯣ ꯔꯦꯟ ꯑꯣ ꯑꯣ ꯕꯔꯥꯗ ꯂꯩꯕ꯭ꯔꯣ
ꯑꯣ ꯍꯣꯏ ꯕꯔꯥꯗ
ꯑꯣ ꯑꯣ ꯌꯥꯝ ꯅꯨꯡꯉꯥꯏꯅꯦ ꯑꯗꯨꯗꯤ
ꯍꯣꯏ ꯅꯨꯡꯉꯥꯏꯌꯦ ꯑꯗꯨꯝ
ꯉꯔꯥꯡꯗꯤ ꯕꯣꯜ ꯌꯦꯡꯕ꯭ꯔꯣ
ꯉꯔꯥꯡ ꯑꯩ ꯕꯣꯜ ꯌꯦꯡꯗ꯭ꯔꯦ ꯀꯣꯜ ꯇꯧ ꯑꯃ ꯑꯅꯤ ꯇꯧꯔꯒ ꯑꯗꯨꯝ ꯇꯨꯝꯒꯔꯦ
ꯎꯝ
ꯅꯪ ꯅꯪꯗꯤ ꯌꯦꯡꯕ꯭ꯔꯣ
ꯑꯩ ꯑꯃ ꯑꯍꯥꯟꯕꯗꯨꯗꯤ ꯌꯦꯡꯉꯦ
ꯐꯖꯕ꯭ꯔꯥ
ꯐꯖꯕ ꯑꯁ ꯈꯪꯗꯦꯗ
ꯑꯍꯥꯟꯕꯒꯤ ꯃꯦꯠꯁꯇꯣ ꯇꯦꯟ ꯊꯥꯔꯇꯤꯔꯣ
ꯍꯣꯏ ꯇꯦꯟ ꯊꯥꯔꯇꯤ
ꯎꯝ ꯀꯩꯀ ꯀꯩꯅꯣꯗꯣ ꯇꯤꯝꯗꯣ
ꯍꯣꯏ ꯅꯣꯔꯋꯦꯒ ꯀꯔꯤꯅꯣ ꯑꯣꯏꯕꯅꯦ ꯑꯃꯗꯣ ꯀꯥꯎꯈ꯭ꯔꯦ ꯃꯃꯤꯡꯗꯣ ꯑꯩꯈꯣꯏꯅ ꯇꯣꯏꯅ ꯀꯧꯗꯕꯅꯤꯅꯀꯣ ꯃꯃꯤꯡꯗꯣ
ꯑꯣ ꯑꯣ ꯑ ꯀꯣꯇꯤꯚꯔ ꯍꯥꯏꯕꯗꯨꯔꯣ
ꯑ ꯑꯣꯏꯔꯝꯒꯅꯤ ꯍꯣꯏ ꯍꯣꯏ ꯍꯣꯏ ꯍꯣꯏ ꯆꯨꯝꯃꯤ ꯆꯨꯝꯃꯦ
ꯎꯝ
ꯉꯁꯤꯗꯤ ꯑꯗꯨꯝ ꯂꯩꯗꯣꯏꯔꯣ ꯊꯕꯛ ꯆꯠꯇꯣꯏꯔꯣ
ꯊꯕꯛ ꯆꯠꯂꯣꯢ ꯉꯁꯤꯗꯤ ꯑꯗꯨꯝ ꯂꯩꯒꯅꯤ
ꯑꯣ ꯅꯨꯡꯉꯥꯏꯅꯦ
ꯎꯝ ꯕꯣꯔꯤꯡ ꯆꯨꯏꯗ
ꯑꯁꯤ ꯅꯨꯡꯁꯥ ꯊꯣꯛꯇ꯭ꯔꯁꯨꯀꯣ ꯑꯗꯨꯝ ꯁꯥꯔꯒ ꯂꯩꯕ
ꯑ ꯍꯣꯏ ꯆꯨꯝꯃꯦ ꯉꯁꯤ ꯅꯣꯡꯗꯤ ꯃꯪꯉꯦ ꯑꯗꯣ ꯁꯥꯕꯨꯗꯤ ꯁꯥꯏ
ꯎꯝ ꯑꯗꯨꯅꯤ ꯅꯪꯗꯤ ꯀꯩ ꯊꯕꯛ ꯇꯧꯗꯣꯏꯅꯣ ꯉꯁꯤ
ꯑꯩꯁꯨꯨ ꯊꯕꯛ ꯄꯨꯇꯤ ꯂꯩꯇꯦꯗ
ꯑꯣ ꯌꯨꯝꯗ ꯑꯗꯨꯝ ꯊꯕꯛ ꯃꯆꯥ ꯃꯆꯥ ꯇꯧꯋꯤꯗꯅ ꯄꯤ ꯑꯌꯥꯝꯕꯗꯤ ꯊꯕꯛ ꯑꯗꯨꯝ ꯆꯤꯡꯕ ꯃꯥꯟꯕ
ꯎ
ꯑꯩꯁꯨ ꯌꯨꯝꯗ ꯂꯩ ꯗ ꯌꯨꯝꯗ ꯂꯩꯇꯕꯅꯤꯅ ꯊꯕꯛꯄꯨꯗꯤ ꯇꯧꯅꯤꯡꯉꯥꯏ ꯂꯩꯇꯦ ꯑꯩꯒꯤ ꯀꯥ ꯁꯦꯡꯗꯣꯛ ꯒꯨꯝꯕ ꯑꯗꯨ ꯅꯠꯇꯅ ꯊꯕꯛꯄꯨꯗꯤ ꯂꯩꯇꯦ ꯍꯧꯖꯤꯛ ꯍꯧꯖꯤꯛꯀꯤꯗꯤ ꯌꯨꯝꯗ ꯂꯩꯇꯕꯅꯤꯅ ꯌꯨꯝꯗ ꯂꯩꯔꯗꯤ ꯍꯣꯏ ꯊꯕꯛꯄꯨꯗꯤ ꯑꯗꯨꯝ ꯂꯩꯑꯦ ꯑꯗꯣ
ꯑ
ꯌꯨꯝꯗ ꯅꯠꯇꯕꯅꯤꯅ ꯊꯕꯛꯇꯤ ꯌꯥꯝꯗꯦ
ꯍꯣꯏ ꯑꯩꯗꯤ ꯌꯨꯝꯗ ꯂꯩꯕ꯭ꯔꯥ ꯈꯟꯕꯅꯤꯅꯦ
ꯑꯣ ꯑꯩꯁꯤ ꯌꯨꯝꯗ ꯂꯥꯏꯇꯦ
ꯎꯝ ꯑ ꯀꯣꯂꯖ ꯀꯣꯂꯦꯖ ꯂꯣꯏꯒ꯭ꯔꯕꯣ ꯁꯤꯁꯁꯇꯔꯗꯤ
ꯂꯣꯏꯗꯔ꯭ꯤ
ꯂꯣꯏ ꯀꯥꯗ꯭ꯔꯦ
ꯎꯝ ꯀꯣꯂꯦꯖꯇꯤ ꯇꯧꯗ꯭ꯔꯦ ꯑꯇꯣꯞꯄ ꯑꯩ ꯍꯧꯖꯤꯛꯇꯤ ꯎꯝ ꯀꯩꯅꯣꯗ ꯂꯩꯌꯦ ꯇꯝꯃꯦ ꯍꯥꯏꯇꯥꯔꯦ ꯍꯟꯗꯛꯅ ꯂꯣꯏꯗꯣꯏꯔꯦ
ꯍꯟꯇꯛꯅ ꯂꯣꯏꯗꯣꯔꯦ
ꯎꯝ ꯅꯅ ꯂꯣꯏꯔꯅꯤ ꯃꯊꯪ ꯍꯞꯇꯥꯗ ꯀꯩꯅꯣ ꯇꯧꯔꯅꯤ ꯑꯗꯨꯗꯒꯤ
ꯍ ꯅꯨꯡ ꯉꯥꯏꯔꯤꯅꯦ ꯂꯣꯏꯕ ꯀꯥꯟꯅꯗꯤ
ꯍꯣꯏ ꯅꯨꯉꯥꯏꯔꯦ ꯅꯨꯉꯥꯏꯔꯦ
ꯂꯣꯏꯔꯒ ꯌꯨꯝ ꯆꯠꯇꯨꯔꯣ
ꯌꯨꯝ ꯆꯠꯂꯣꯏ ꯁꯤꯗ ꯗꯨꯝ ꯂꯩꯅꯤ
ꯎꯝ ꯍ ꯍꯧꯖꯤꯛꯇꯤ ꯑꯗꯨꯝ ꯐ꯭ꯔꯤ ꯃꯨꯚꯃꯦꯟꯁꯨ ꯂꯩꯇꯦꯗꯅ ꯑꯗꯨꯒꯤ ꯑꯗꯨꯝ ꯁꯤꯗ ꯂꯩꯕꯅ ꯐꯩ
ꯎꯝ ꯆꯠꯊꯣ ꯆꯠꯁꯤꯟ ꯂꯝꯕꯤꯁꯨ ꯅꯨꯡꯉꯥꯏꯇꯕꯅꯤꯅꯀꯣ
ꯍꯣꯏ ꯍꯣꯏ
ꯗꯨꯝ ꯐꯔꯛ ꯇꯥꯌꯦꯕ ꯑ ꯑꯃ ꯆꯜꯂꯗꯤ ꯍꯜꯂꯛꯄꯗꯣ ꯐꯔꯛ ꯇꯥꯕꯒꯤ ꯑꯗꯨꯝ ꯂꯩꯒꯅꯤ ꯁꯤꯗ
ꯍꯣꯏ ꯍꯣꯏ ꯀꯩ ꯌꯦꯟꯁꯥꯡ ꯊꯣꯡ ꯆꯥꯒꯅꯦꯕ
ꯉꯔꯥꯡꯒꯤ ꯌꯦꯟꯁꯥꯡ ꯑꯩꯈꯣꯏ ꯉꯔꯥꯡꯗꯣ ꯀꯩꯅꯣ ꯌꯦꯟ ꯊꯨꯠꯄ ꯆꯥꯏ
ꯑꯣ
ꯔ
ꯍꯣꯔꯦꯟꯁꯨ ꯕꯣꯜ ꯂꯩꯔꯝꯒꯅꯤꯅ
ꯀꯔꯤ ꯍꯥꯏꯕ
ꯍꯣꯔꯦꯟꯁꯨ ꯕꯣꯜꯂꯦ ꯂꯩꯔꯝꯒꯅꯤꯕ
ꯎꯝ ꯂꯩꯕ ꯃꯥꯥꯟꯂꯦ ꯉꯁꯤꯁꯦ ꯀꯅꯥ ꯀꯅꯥꯅꯣꯗꯤ ꯈꯪꯗꯦ ꯑꯗꯨ ꯂꯩꯗꯤ ꯂꯩꯕꯅꯦ
ꯅꯪ ꯌꯦꯡꯗꯣꯏꯔꯣ
ꯍꯣꯔꯦꯟꯗꯤ ꯌꯦꯡꯕ ꯌꯥꯗꯣ ꯈꯪꯗꯦ
ꯎꯝ
ꯌꯦꯡꯉꯕ ꯌꯥꯗꯧ ꯃꯥꯟꯗꯦꯒ ꯌꯦ ꯌꯦꯡꯉ꯭ꯔꯒ ꯑ ꯊꯥꯡꯖꯥꯒꯨꯝꯕꯗꯗꯤ ꯑꯗꯨꯝ ꯌꯦꯡꯉꯅꯤ ꯏꯔꯥꯏꯒ ꯊꯥꯡꯖꯥ
ꯑꯣ
ꯎꯝ
ꯎꯝ ꯑꯃ
ꯎꯝ
ꯐ꯭ꯔꯦꯟꯁꯤꯡꯒ ꯀꯣꯏꯕꯒꯨꯝꯕ ꯆꯠꯇ꯭ꯔꯣ
ꯑꯣ ꯀꯣꯏꯕꯁꯦ ꯆꯠꯇ꯭ꯔꯦꯗ ꯍꯧꯖꯤꯛꯀꯥꯟꯁꯦ ꯅꯍꯥꯟꯗꯤ ꯃꯔꯛ ꯃꯔꯛꯇ ꯆꯠꯂꯦ ꯑꯗꯣ ꯍꯧꯖꯤꯛꯀꯥꯟꯗꯤ ꯆꯠꯇ꯭ꯔꯦ
ꯑꯣ ꯐ꯭ꯔꯦꯟꯒ ꯂꯩꯃꯤꯟꯅꯕ꯭ꯔꯣ ꯅꯪꯗꯤ
ꯍꯣꯏ ꯂꯩꯃꯤꯟꯅꯩꯌꯦꯦ ꯑꯩꯈꯣꯏ ꯍꯣꯁꯇꯦꯜ ꯂꯩꯌꯦ
ꯍꯣꯏ ꯐ꯭ꯔꯦꯟ ꯑꯗꯨꯃꯥꯏꯅ ꯐ꯭ꯔꯦꯟꯒ ꯂꯩꯃꯤꯟꯅꯕꯅ ꯅꯨꯡꯉꯥꯏ
ꯍꯣꯏ
ꯎꯝ ꯔꯨꯝꯃꯦꯠ ꯂꯩꯕ꯭ꯔꯣꯃꯤ
ꯑꯩ ꯔꯨꯝꯃꯦꯠꯇꯤ ꯂꯩꯇꯦ ꯑꯩꯈꯣꯏ ꯍꯣꯁꯇꯦꯜꯁꯦ ꯃꯤ ꯑꯍꯣꯏ ꯀꯥ ꯑꯃꯗ ꯃꯤ ꯑꯅꯤ ꯑꯅꯤꯗꯤꯀꯣ ꯏꯃꯥꯟꯅꯕꯤ ꯃꯣꯏꯗꯤ ꯑꯗꯨꯝ ꯑꯅꯤ ꯑꯅꯤ ꯂꯩꯌꯦ ꯑꯗꯣ ꯑꯩꯗꯤ ꯑꯅꯤ ꯂꯩꯇꯦ ꯏꯊꯟꯇꯅꯦ
ꯑꯣ ꯍꯣꯏ ꯁꯤꯡꯒꯜ ꯔꯨꯝꯅ ꯐꯩ ꯍꯣꯏ ꯑꯗꯨꯃꯥꯏꯅ ꯍꯣꯁꯇꯦꯜ ꯑꯣꯏꯔꯁꯨ ꯁꯤꯡꯒꯜ ꯔꯨꯝ ꯁꯤꯡꯒꯜ ꯔꯨꯝ ꯐꯪꯉꯗꯤ ꯅꯨꯡꯉꯥꯏꯅ
ꯍꯣꯏ
ꯎꯝ ꯎꯝ
ꯅꯪꯗꯤ ꯅꯪꯒꯤ ꯅꯆꯤꯟ ꯏꯅꯥꯎ ꯀꯌꯥ ꯁꯨꯒꯦ
ꯑꯩꯈꯣꯏ ꯃꯉꯥ ꯐꯥꯏꯚ ꯁꯨꯋꯦ
ꯑ ꯅꯪꯅ ꯀꯌꯥ ꯁꯨꯕ
ꯑꯅꯤꯁꯨꯕ ꯅꯣꯏꯗꯤ
ꯅꯆꯦꯔꯣ ꯗꯗꯥꯔꯣ
ꯑꯍꯟꯗꯨꯔꯣ ꯑ ꯗꯥꯗꯥ
ꯅꯨꯄꯤ ꯀꯌꯥꯅꯣ ꯅꯨꯄꯥꯥ ꯀꯌꯥꯅꯣ
ꯅꯨꯄꯤ ꯑꯅꯤ ꯅꯨꯄꯥ ꯑꯍꯨꯝ ꯑꯩ ꯌꯥꯎꯔꯒ
ꯐꯩꯅꯦ ꯑꯗꯨꯗꯤ
ꯎꯝ ꯑꯗꯨꯝ ꯐꯩꯌꯦ ꯁꯤꯕꯤꯂꯡꯁ ꯂꯩꯕꯔꯗꯣ ꯑꯃꯔꯣꯝꯗꯗꯤ ꯅꯨꯡꯉꯥꯏꯌꯦ
ꯅꯪꯒꯤ ꯃꯈꯥꯗꯤ
ꯑꯥ ꯑꯩꯗꯤ ꯅꯨꯄꯤ ꯑꯅꯤ ꯅꯨꯄꯥ ꯑꯃ
ꯌꯥꯪꯒꯦꯁꯇꯣ ꯅꯨꯄꯥ ꯑꯣꯏꯌꯦꯕꯀꯣ
ꯑꯗ ꯅꯣꯏꯗꯤ ꯀꯌꯥ ꯁꯨꯒꯦ
ꯑꯁ ꯑꯩꯈꯣꯏꯗꯤ ꯌꯥꯝꯃꯦꯗ ꯏꯆꯦ ꯃꯔꯤ ꯂꯩꯌꯦ
ꯑꯣ ꯅꯣꯏ ꯐꯥꯏꯚ ꯂꯣ ꯑꯗꯨꯗꯤ
ꯐꯥꯏꯐꯇꯤꯗꯤ ꯅꯠꯇꯦ ꯑꯩꯒꯤ ꯃꯈꯥꯗ ꯑꯍꯨꯝ ꯂꯩꯌꯦ
ꯑꯣ ꯅꯪꯒꯤ ꯃꯊꯛꯇꯤ ꯁꯤꯁꯇꯔ ꯉꯥꯛꯇꯅꯦꯕ
ꯍꯣꯏ
ꯑꯁ ꯑꯗꯨꯗꯤ ꯅꯨꯡꯉꯥꯏꯔꯦ ꯀꯩꯅꯣ ꯌꯨꯝꯒꯤ ꯊꯕꯛ ꯁꯤ ꯃꯣꯏꯅ ꯂꯣꯏ ꯇꯧꯔꯅꯤ
ꯍꯣꯏ ꯅꯨꯡꯉꯥꯏꯔꯦ ꯍꯧꯖꯤꯛꯇꯤ ꯏꯆꯦ ꯈꯣꯏꯁꯨ ꯃꯌꯨꯝ ꯄꯥꯟꯈ꯭ꯔꯦ ꯑꯃꯈꯛꯇ ꯉꯥꯏꯔꯦ ꯏꯆꯦ ꯑꯩꯒꯤ ꯏꯊꯛꯇ ꯏꯆꯦ ꯃꯌꯨꯝ ꯄꯥꯟꯗꯕ ꯑꯃꯈꯛꯇꯪ ꯉꯥꯏꯔꯦ ꯑꯗꯨꯒ ꯑꯩꯒꯤ ꯃꯈꯥꯁꯤꯅ ꯅꯨꯄꯥ ꯑꯅꯤ ꯂꯩꯕ ꯅꯨꯄꯤ ꯑꯃ ꯂꯩꯕ
ꯑꯣ
ꯎꯝ ꯎꯝ ꯅꯪ ꯆꯦꯗꯤ ꯑ ꯌꯨꯝꯗ ꯂꯩꯕ꯭ꯔꯣ
ꯍꯣꯏ ꯂꯩ
ꯎꯝ ꯑꯃ ꯑꯗꯨꯃꯥꯏꯅ ꯅꯨꯄꯤ ꯌꯨꯝꯗ ꯑꯃ ꯂꯩꯕꯗꯣ ꯐꯩꯌꯦ ꯍꯥꯏꯕꯗꯤ ꯑ ꯌꯨꯝꯗꯣ ꯁꯪꯉꯒ ꯂꯩꯕꯀꯣ ꯍꯥꯏꯕꯗꯤ ꯄꯦꯔꯦꯟꯁ ꯊꯕꯛ ꯆꯤꯟꯕꯅꯤꯅ
ꯍꯣꯏ
ꯅꯨꯄꯤ ꯂꯩꯇ꯭ꯔꯗꯤ ꯃꯣꯠꯀꯅꯤ ꯋꯥ ꯌꯨꯝꯗꯣ
ꯆꯨꯝꯃꯦ ꯆꯨꯝꯃꯦ ꯅꯨꯄꯥ ꯂꯩꯕꯒꯤ ꯍꯦꯟꯅ ꯅꯨꯄꯤ ꯂꯩꯕꯗꯤ
ꯍ ꯍ ꯅꯨꯄꯥꯕꯤ ꯑꯁ ꯀꯩꯏꯝ ꯇꯧꯗꯕꯅꯤꯗ ꯌꯨꯝꯗ ꯂꯩꯔꯁꯨ ꯑꯗꯨꯝ
ꯅꯪꯁꯨꯨ ꯇꯃꯥꯏ ꯇꯕꯣ
ꯑꯨ ꯑ ꯑꯁ ꯑꯩꯁꯨ ꯅꯨꯄꯤꯒꯗꯤ ꯃꯥꯟꯅꯔꯨꯗꯦꯗꯅ ꯑꯗꯨꯒꯤꯅꯤꯗ ꯄꯄꯤꯅ ꯍꯦꯟꯅ ꯇꯧꯋꯦꯕ
ꯅꯨꯄꯤ ꯅꯨꯄꯤ ꯅꯨꯄꯥ ꯈꯥꯏꯗꯦ ꯊꯕꯛꯇ
ꯑꯗꯣ ꯀꯥꯏꯗꯦꯕꯀꯣ ꯑꯗꯣ ꯑꯩꯈꯣꯏꯗꯤ ꯑꯗꯨꯝ ꯅꯨꯄꯤꯅ ꯑꯌꯥꯝꯕ ꯇꯧꯋꯦꯕ ꯑꯗꯨꯒꯤꯅꯤꯗ ꯍꯥꯏꯕꯗꯤ ꯄꯤꯅ ꯇꯧꯒꯗꯕꯅꯤ ꯍꯥꯏꯕ ꯅꯠꯇꯦꯗ
ꯑ
ꯑꯗꯣ ꯍꯣꯏ ꯅꯨꯄꯥꯁꯨ ꯇꯧꯒꯗꯕꯅꯤ
ꯅꯨꯄꯥꯅ ꯁꯨꯃꯥꯏꯅ ꯅꯨꯄꯤ ꯊꯕꯛ ꯇꯧꯔꯒ ꯇꯧꯕꯗꯣ ꯑꯩꯈꯣꯏꯗꯤ ꯅꯨꯡꯁꯤꯍꯦ ꯑꯗꯨꯅ ꯅꯨꯄꯥꯗꯨꯗꯤ
ꯑꯗꯣ ꯍꯣꯏ ꯅꯨꯄꯥ ꯈꯔꯗꯤ ꯂꯩꯌꯦ ꯑꯗꯣ ꯅꯨꯄꯥ ꯃꯣꯁ ꯑꯣꯐ ꯗ ꯅꯨꯄꯥꯗꯤ ꯇꯧꯗꯦꯗꯅ ꯌꯨꯝꯒꯤ ꯊꯕꯥꯛꯇꯣ ꯑꯗꯣ ꯂꯥꯏꯛ ꯊꯥꯔꯇꯤ ꯐꯣꯔꯇꯤ ꯄꯥꯔꯁꯦꯟꯗꯤ ꯇꯧꯕꯅꯤꯗ ꯅꯨꯄꯥ ꯀꯔꯗꯤꯀꯣ
ꯎꯝ
ꯎꯝ
ꯃꯤꯒꯤ ꯅꯨꯄꯥꯁꯤꯡꯗꯤ ꯑꯗꯨꯝ ꯐꯖꯅ ꯇꯧꯋꯦꯗꯅ ꯑꯩꯈꯣꯏ
ꯍꯣꯏ
ꯍꯣꯏ ꯁꯥꯏꯠꯀꯨꯝꯕꯗꯗꯤ ꯀꯗꯥꯏꯗꯒꯤ ꯅꯨꯄꯤꯒꯤ ꯊꯥꯕꯛꯅꯤ ꯁꯤꯗꯤ ꯅꯨꯄꯥꯒꯤ ꯊꯥꯕꯛ ꯅꯠꯇꯦ ꯀꯥꯏ ꯍꯥꯏꯕꯗꯣ ꯑꯗꯨꯗꯅ
ꯑꯗꯨꯅꯦ ꯑꯩꯈꯣꯏꯗꯤ ꯍꯥꯟꯅꯗꯒꯤ ꯑꯗꯨꯝ ꯁꯤꯒꯤ ꯄꯤꯅ ꯇꯧꯒꯗꯕꯅꯤ ꯍꯥꯏꯕꯒꯤ ꯑꯗꯨꯝ ꯑꯗꯨꯃꯥꯏꯅ ꯇ꯭ꯔꯦꯟ ꯂꯩꯈ꯭ꯔꯦꯕ ꯑꯗꯨ
ꯁꯣꯡꯕ ꯍꯩꯕ꯭ꯔꯣ
ꯆꯥꯛꯇꯤ ꯇꯣꯡꯉ ꯍꯥꯏꯗ
ꯍꯥ ꯍ ꯍ ꯗꯥꯥꯡꯁꯨ ꯁꯣꯡꯕ ꯍꯥꯏꯌꯦ
ꯑꯣ ꯊꯣꯡꯕ ꯍꯩꯇꯕ ꯂꯩꯕ ꯑꯁ ꯏꯅꯥꯎ ꯅꯨꯄꯥꯁꯨ ꯍꯥꯏꯗꯤ ꯍꯥꯏꯕꯅꯦ ꯃꯥꯁꯨ ꯆꯥꯛ ꯊꯣꯡꯕ ꯍꯩꯇꯕꯅꯦ ꯑꯩꯈꯣꯏꯅ ꯂꯨꯅ ꯊꯝꯕꯗꯣ
ꯑꯥ
ꯑꯩꯈꯣꯏꯗꯤ ꯅꯨꯄꯥ ꯌꯥꯝꯗꯕꯅꯤꯅ
ꯎꯝ ꯅꯨꯄꯥ ꯑꯃꯈꯛ ꯇꯔꯣ
ꯑꯅꯤ ꯑꯩꯒꯤ ꯃꯈꯥꯗ ꯂꯩꯌꯦ ꯑꯃ ꯑꯗꯨꯒ ꯈ꯭ꯋꯥ ꯑꯇꯣꯝꯕꯅ ꯅꯨꯄꯥ ꯑꯣꯏꯕ
ꯑꯇꯣꯝꯕ ꯑꯇꯣꯝꯕꯗꯤ ꯀꯩꯝ ꯇꯧꯗꯕꯅꯤ
ꯑꯩꯈꯣꯏꯗꯤ ꯑꯇꯣꯝꯕꯅ ꯈ꯭ꯋꯥꯏ ꯊꯕꯛꯁꯨ ꯐꯕ ꯆꯥꯛ ꯌꯦꯟꯁꯥꯡꯁꯨ ꯑꯩꯈꯣꯏꯗꯒꯤ ꯍꯦꯟꯅ ꯊꯣꯡꯕ ꯍꯩꯌꯦ꯫
ꯃꯥꯗꯤ ꯁꯤꯅꯤ ꯁꯤꯅꯤ ꯍꯥꯏꯕ ꯂꯩꯇꯦ ꯑꯆꯨꯝ ꯄꯪꯇꯧꯗ ꯇꯧꯋꯦ
ꯑꯣ ꯐꯩꯌꯦ ꯑꯗꯨꯗꯤ
ꯍꯣꯏ
ꯑꯇꫭꯝꯕꯁꯦ ꯃꯤ ꯈꯔꯗꯤ ꯑꯗꯨꯝ ꯂꯨꯅ ꯇꯧꯕꯒꯤꯀꯣ ꯀꯔꯤꯝ ꯍꯥꯏꯇꯕꯗꯣ
ꯎꯝ ꯑꯩꯈꯣꯏꯗꯤ ꯑꯗꯨ ꯇꯧꯗꯦ ꯃꯊ ꯃꯁꯥꯅ ꯇꯧꯖꯕꯗꯣ
ꯎꯝ ꯑꯗꯨꯗꯤ ꯐꯩꯌꯦ
ꯍꯣꯏ
ꯅꯨꯄꯥ ꯈꯔꯗꯤ ꯑꯗꯨꯝ ꯒ꯭ꯌꯥꯟ ꯇꯥꯕꯅꯤꯗ ꯎꯝ ꯄꯤꯛꯏꯉꯥꯏꯗꯒꯤ ꯁꯦꯟꯅꯔ ꯂꯤꯄ ꯑꯗꯨꯝ ꯐꯕꯅꯦ
ꯍꯣꯏ
ꯇꯨꯝꯃꯒ ꯂꯩꯗꯣꯏꯔꯣ ꯉꯁꯤꯁꯦ
ꯇꯨꯝꯕ ꯇꯨꯝꯕꯁꯨ ꯇꯨꯝꯅꯤꯡꯗꯦ ꯑꯗꯨ ꯑꯗꯨꯅꯦ